ꯎꯝ ꯍ ꯇ ꯍꯝ
ꯊꯥꯕ꯭ꯔꯣ
ꯇꯥꯏꯌꯦ ꯇꯥꯏꯌꯦ ꯇꯥꯗꯕ꯭ꯔꯣ ꯎ
ꯀꯩ ꯇꯧꯔ ꯂꯩ
ꯀꯔꯤꯁꯨ ꯇꯧꯗꯦ ꯑꯩ ꯆ ꯀ ꯀꯗꯨ
ꯆꯥꯛꯇꯤ ꯆꯥꯔꯕ꯭ꯔꯣ
ꯆꯥꯗꯔ꯭ꯤ ꯑꯉꯥꯡ ꯃꯄꯥ ꯍꯣꯏ ꯉꯁꯤ ꯁꯣꯏꯕꯨꯝ ꯁꯣꯏꯕꯨꯝ ꯊꯣꯡꯕꯤꯕ ꯃꯥꯜꯂꯦ
ꯏ ꯍꯥꯎꯔꯥꯅꯤ ꯎꯝ
ꯎꯝ ꯍꯝ ꯆꯥꯔꯕ ꯅꯕꯅꯤꯗꯤ
ꯍꯣꯏ ꯅꯪ ꯊꯣꯡꯕ ꯌꯥꯗ꯭ꯔꯣ
ꯍꯧꯒꯠꯄ ꯉꯝꯗꯦ ꯑꯗꯨꯒꯤ ꯃꯕꯅꯤ ꯍꯧꯒꯠꯂꯒ ꯂꯩꯕ ꯑꯗꯨꯒꯤ ꯑꯗꯨꯝ ꯐꯝꯕ ꯁꯔꯨꯛꯄꯨꯗꯤ ꯆꯥꯛ ꯏꯟꯁꯥꯡ ꯊꯣꯡꯉꯣ ꯂꯥꯛ ꯍꯥꯏꯕ ꯑꯩꯅ
ꯃꯥꯏ ꯇꯥꯏ ꯊꯕꯛ ꯆꯠꯈ꯭ꯔꯕ꯭ꯔꯣ
ꯃꯕꯅꯤꯁꯨ ꯆꯠꯇꯦ ꯁꯤ ꯁ꯭ꯋꯤꯃꯤꯡ ꯄꯨꯜ ꯆꯠꯁꯤꯔ ꯍꯥꯏꯅ ꯄ꯭ꯂꯥꯟ ꯇꯧꯔꯝꯕ
ꯅꯨꯡꯉꯥꯏꯀꯣ ꯅꯣꯏ ꯉꯥꯛꯇ ꯉꯥꯏꯔꯦꯀꯣ ꯅꯨꯡꯉꯥꯏꯕꯁꯦ
ꯑꯗꯨꯒꯤ ꯑꯒꯦꯟ ꯅꯈꯣꯏꯗꯣ ꯕꯤꯒꯡꯈꯣꯏꯗꯣ ꯉꯁꯤꯗꯤ ꯁꯪꯗ꯭ꯔꯦ ꯍꯥꯏꯕ ꯑꯃꯨꯛ ꯑꯩꯈꯣꯏ ꯆꯠꯃꯤꯟꯅꯁꯦ ꯍꯥꯏ ꯅ ꯄ꯭ꯂꯥꯟ ꯇꯧꯕꯅꯦꯕꯥ ꯉꯁꯤ ꯁꯪꯗꯦ ꯅꯦꯛꯁ ꯋꯤꯛꯇ ꯑꯣꯏꯅ ꯆꯠꯁꯦ ꯍꯥꯏꯅ ꯑꯃꯨꯛꯀ ꯍꯥꯏꯔꯛꯄ
ꯅꯣꯏꯗꯤ ꯀꯣꯏꯕ ꯌꯥꯝ ꯆꯠꯂꯦꯗ
ꯆꯠꯇꯦꯗꯥ
ꯆꯠꯂꯦ ꯄꯩꯁꯥ ꯌꯥꯝ ꯄꯥꯏꯕ ꯃꯥꯂꯦ
ꯀꯩ ꯏꯟꯁꯥꯡ ꯆꯥꯕ꯭ꯔꯥ ꯅꯣꯏꯗꯤ
ꯑꯁ ꯂꯐꯨ ꯏꯔꯣꯝ ꯆꯥꯏ ꯌꯦꯔꯨꯝ ꯊꯣꯡꯕꯁꯨ ꯆꯥꯏ
ꯀꯗꯥꯏꯗꯒꯤ ꯆꯥꯏꯔ ꯂꯥꯛꯄ꯭ꯔꯥ ꯑꯗꯨ ꯑꯥꯗꯒꯤ ꯆꯥꯏꯔ ꯂꯥꯛꯄ꯭ꯔꯥ ꯅꯠꯇ꯭ꯔꯒ ꯗꯨꯀꯥꯟꯗ ꯆꯥꯕ꯭ꯔꯣ
ꯎꯝ ꯊꯣꯟ ꯈꯣꯟꯗꯒꯤ ꯆꯥꯏ ꯈꯔ ꯆꯥꯏ ꯗꯨꯀꯥꯟꯗ ꯈꯔ ꯆꯥꯏ
ꯌꯥꯏ ꯂꯐꯨ ꯏꯔꯣꯟꯕꯗꯨ ꯑꯥꯗꯒꯤ ꯑꯣꯏꯔꯕꯝꯅꯤꯅ ꯑꯗꯨꯗꯤ
ꯑꯁ ꯅꯍꯥꯟꯗꯣ ꯑꯩ ꯃꯩꯂꯥꯕꯨ ꯎꯅꯕ ꯀꯥꯟꯗ ꯑꯩꯒꯤꯗꯣ ꯁꯦꯝꯃꯗꯤ ꯐꯒꯗꯕꯀꯣ
ꯀꯩꯅ ꯑꯣ ꯑꯃꯗꯨꯔꯥ ꯍꯣꯏ ꯑꯗꯨꯝ ꯃꯥꯒ ꯐꯝꯃꯤꯟꯅꯅꯤ ꯐꯝꯃꯤꯟꯅꯅꯤꯉꯥꯏꯗ ꯑꯗꯨꯝ ꯊꯨꯝꯃꯅꯅꯤꯉꯥꯏꯗ ꯍꯥꯏꯒꯗꯕꯅꯤ
ꯑꯁꯤ ꯍꯟꯅꯨꯄꯥꯁꯨ ꯀꯣ ꯊꯕꯛ ꯆꯦꯟꯈ꯭ꯔꯕ꯭ꯔꯥ ꯈꯪꯗꯦꯗ
ꯇꯨꯡꯒꯥꯟ ꯉꯅ ꯇꯨꯡꯒꯥꯟ ꯒ ꯋꯥꯔꯤ ꯋꯥꯔꯤꯁ ꯐꯪꯗꯦ ꯔꯦ ꯑꯁꯦꯡꯕꯨꯒꯤꯅꯦ ꯊꯕꯛ ꯍꯜꯂꯛꯈ꯭ꯔꯦ ꯌꯨꯝ ꯌꯥꯎꯔꯦ ꯍꯥꯏꯔꯅꯤ ꯉꯥꯏꯍꯥꯛꯇꯪ ꯌꯥꯔꯕ꯭ꯔꯥ ꯈꯣꯠꯄ꯭ꯔꯥ ꯐꯣꯟ ꯇꯥꯕꯤꯔꯅꯤ ꯇꯨꯝꯈ꯭ꯔꯅꯤ ꯍꯧꯒꯠꯂꯅꯤ ꯃꯥꯔꯀꯦꯇꯤꯡ ꯁꯥꯏꯠꯁ ꯆꯠꯂꯒꯜꯂ ꯀꯥꯡ ꯌꯨꯝ ꯌꯥꯔꯦ ꯐꯣꯟ ꯇꯥꯔꯅꯤ ꯍꯥꯏꯗꯤ ꯏꯔꯨꯕ ꯂꯣꯏꯔꯦꯅ ꯑꯃꯨꯛꯀ ꯇꯧꯔꯛꯑꯅꯤ ꯊꯕꯛ ꯆꯠꯂꯒꯦ ꯇꯧꯔꯛꯑꯅꯤ ꯂꯣꯏꯔꯦ ꯃꯥꯒꯦ ꯊꯕꯛ
ꯕꯦꯛꯁꯥꯏꯅꯅꯦ ꯅꯤꯗꯤ
ꯍꯧꯖꯤꯛꯁꯨ ꯍꯧꯖꯤꯛꯁꯨꯦ ꯊꯥꯔ ꯂꯩꯅꯦ
ꯁꯥꯕꯗꯤ ꯇꯣꯛꯇꯦꯅ ꯈꯗꯤ ꯀꯗꯥꯏ ꯍꯥꯏꯒꯦ ꯇꯁꯕꯦ ꯑꯩ ꯇ ꯁꯕ ꯃꯂ ꯍꯥꯏꯕ
ꯇꯦꯛꯁ ꯍꯦꯛ ꯇꯧꯔꯛꯇꯕ ꯃꯤꯗꯤ ꯀꯥꯎ ꯍꯦꯛ ꯀꯣ ꯅ ꯑꯃꯨꯛꯀꯥ ꯍꯥꯏꯔꯛꯒꯅꯤ
ꯍꯣꯏ ꯍ
ꯀꯗꯤ ꯄꯁ ꯌꯥꯝ ꯄꯥꯏꯇꯔꯤꯀꯣ
ꯄꯥꯏꯈꯅꯤ ꯌꯥꯝꯃꯅꯥ ꯐꯣꯟ ꯀꯅꯤ ꯄꯣꯄꯔꯇꯤ ꯑꯣꯏꯣꯏꯁꯅꯦ
ꯑꯩꯅ ꯉꯔꯥꯡ ꯍꯪꯉꯣ ꯍꯥꯏꯕꯗꯣ ꯍꯪꯗꯕ꯭ꯔꯣ ꯑꯔꯦꯁ
ꯀꯔꯥ ꯑ ꯀꯥꯎꯈꯣꯏ ꯑꯩ ꯅꯤꯡꯁꯤꯡ꯭ꯔꯦ
ꯑꯗꯣ ꯑꯗꯨꯃꯥꯏꯅ ꯇꯧꯗꯣ ꯑ ꯑꯗꯨꯗꯤ ꯅꯦꯛꯁ ꯃꯟ ꯊꯣꯛ ꯀꯥꯟꯗ ꯑꯅꯧꯕ ꯑꯃꯨꯛꯀ ꯍꯧꯥꯎꯒꯗꯕ꯭ꯔꯥ ꯀꯣ
ꯀꯔꯤꯅꯣ ꯑꯩ ꯅꯪ ꯑ ꯑ ꯃꯔꯨꯞꯇꯨꯔꯥ
ꯇꯜꯂ ꯍꯦ ꯒ ꯒꯤꯟ ꯂꯥꯛꯇꯕꯒꯁꯤꯅ ꯄꯤꯤꯁꯦꯀꯣ ꯈꯨꯗ ꯌꯥ
ꯑ
ꯑꯩꯅ ꯉꯔꯥꯡꯥꯁ ꯄꯦꯟꯁ ꯑꯃ ꯊꯥꯕꯤꯅ
ꯑ ꯑ ꯑꯣ ꯑꯣ
ꯑꯗꯣ ꯑꯁꯦꯡꯕ ꯑꯣꯏꯗꯣꯏꯔꯥ ꯍꯥꯏꯕꯗꯣ
ꯑꯣ ꯑ ꯍ ꯑ ꯆꯨꯍꯗꯤꯌꯦ ꯑꯁꯨ ꯌꯥ
ꯍꯗꯤ ꯍꯧꯖꯤꯛ ꯐꯥꯄꯗꯗꯤ ꯆꯥꯛ ꯊꯣꯡꯗꯕ꯭ꯔꯣ ꯍꯥꯏꯗꯤ ꯀꯔꯤꯒꯤ ꯍꯧꯖꯤꯛ ꯐꯥ ꯆꯥꯛ ꯆꯥꯗꯕ꯭ꯔꯣ
ꯋꯥꯅꯤ ꯍꯥꯏ
ꯍꯥꯏꯌꯦꯦ ꯑꯗꯣ ꯑꯃꯨꯛꯀ ꯑꯁꯣꯏꯕꯒꯤ ꯑꯃꯨꯛꯀ ꯍꯥꯏ ꯑꯗꯨꯗꯤ ꯃꯤꯁꯨ ꯀꯣꯛꯁꯅꯥꯔꯤꯕꯅꯤꯅ ꯀꯔꯤꯅꯣ
ꯑꯃꯃꯨꯛꯀ ꯍꯥꯏꯗꯦꯕ ꯍꯥꯏ ꯂꯒ ꯑꯣ ꯍꯣꯏ ꯍꯣꯏ ꯍꯣꯏ ꯍꯣꯏ ꯄꯨꯟꯁꯤꯁꯦ ꯊꯛ ꯃꯈ ꯈꯥꯂꯦ
ꯅꯣꯡ ꯆꯨꯒꯦꯔꯥ ꯈꯪꯗꯦ ꯅꯣꯡ ꯃꯅꯜꯂꯛꯅꯦ
ꯍꯣꯏꯗꯤꯗꯤ ꯖꯨꯋ
ꯍꯧꯖꯤꯛ ꯆꯨꯕ꯭ꯔꯣ
ꯃꯪꯀꯜ ꯅꯖꯨꯋ ꯐꯥꯏꯗ ꯍꯧꯁ ꯑꯗꯨꯒꯤ ꯈꯔ ꯂꯩꯁꯨ ꯅꯨꯡꯉꯥꯏ ꯆ
ꯅꯪ ꯆꯨꯕꯅ ꯂꯩ ꯅꯨꯡꯉꯥꯏꯕꯅꯦ ꯍꯧꯁꯦ ꯀꯥꯟꯗꯩꯦ
ꯊꯦ ꯑꯗꯨ ꯅ ꯃꯔꯥ ꯆꯂꯦ ꯄꯒ ꯂꯔꯅꯤꯁꯦ ꯅꯪ ꯀꯝꯃꯤ ꯌꯥꯝ ꯂꯩꯁꯤꯒ
ꯑꯗꯣ ꯁꯥꯔꯀꯥꯟꯗꯤ ꯅꯣꯡ ꯄꯥꯝꯗꯕ ꯃꯤ ꯀꯅꯥ ꯂꯩꯕ꯭ꯔꯣ
ꯑꯣꯗꯗ ꯑꯩꯈꯣꯏꯗꯤ ꯁꯍꯔꯗꯁꯨ ꯅꯣꯡ ꯆꯨꯅꯄꯤ ꯑꯗꯨꯝ ꯌꯨꯝ ꯃꯅꯨꯡꯗ ꯆꯪꯉꯦꯅ
ꯎꯝ
ꯅꯧ ꯃꯔꯛꯇ ꯂꯦꯞꯄꯒꯔ ꯀꯩꯅꯣ ꯇꯧꯔ ꯅꯍꯥꯟꯗꯣ ꯁꯨꯃꯥꯏꯅ ꯇꯧꯕ ꯑꯗꯨꯒꯤ ꯑꯩꯈꯣꯏꯗꯤ ꯃꯥ ꯂꯦꯞꯐꯝꯐꯝ ꯂꯩꯇꯕ ꯒꯦꯔꯥ ꯍꯥꯏꯅ ꯃꯅꯨꯡ ꯆꯪꯉꯛꯑꯣ ꯑꯩ ꯑꯩꯈꯣꯏꯗ ꯆꯪꯉꯣ ꯍꯥꯏꯔꯒ ꯃꯥꯗꯤ ꯅꯣꯡ ꯄꯥꯝꯕꯒ ꯂꯩꯦ ꯄꯔꯝ
ꯎꯝ ꯑ ꯄꯪꯕ ꯃꯤꯅꯅꯦ ꯑꯗꯨꯒꯨꯝꯕꯗꯨꯗꯤ
ꯎꯝ ꯅꯪ ꯄꯥꯝꯕꯕꯨ ꯄꯥꯝꯕ ꯀꯥꯎꯕꯅꯦ
ꯑꯣꯏ
ꯍꯥꯏ ꯇꯣꯁꯨ ꯑꯩꯅ ꯍꯥꯏꯗ꯭ꯔꯣ ꯂꯦꯞꯄꯒ ꯂꯩꯌꯦ ꯇꯦꯔꯁ ꯇꯁ ꯅꯅꯥꯒꯂꯦ
ꯑ ꯈꯪꯗꯅꯦ ꯀꯥ
ꯀꯔꯤꯅꯣ ꯇꯥꯏ
ꯔꯦꯡꯅ ꯑꯃꯨꯛꯀ ꯂꯥꯛꯈ꯭ꯔꯣ ꯏꯃꯨꯡꯒꯨꯝꯕ ꯈꯪꯍꯟꯗꯕꯤꯗ ꯑꯃꯨꯛꯀ ꯅꯨꯡꯁꯤꯅꯔꯁꯦ ꯌꯨꯝ ꯨ ꯐꯖ ꯌꯨꯝꯁꯨ ꯁꯥꯟꯅꯕ ꯇꯧꯔꯒꯦꯅ ꯍꯥꯏ ꯇꯦꯛ ꯇꯧꯔꯛꯑꯦ ꯍꯥꯏꯔꯦ ꯁꯤꯝꯅ
ꯅꯪꯁꯤ ꯅꯪꯁꯤ ꯏ꯭ꯔꯦ
ꯍꯣꯏ ꯁꯤꯅꯤꯅꯦ ꯑꯗꯨ ꯂꯩꯁꯥꯕꯤ ꯄꯥꯈꯪ ꯅꯨꯡꯁꯤꯅꯕ ꯍꯥꯏꯕꯁꯦ ꯑꯁꯤ ꯉꯥꯛꯇꯅꯤꯅꯦ
ꯎꯝ ꯑꯧ ꯕ꯭ꯂꯣꯛ ꯊꯝꯂꯁꯨ ꯑꯗꯨꯝ ꯀꯩꯅꯣ ꯇꯧꯕ ꯌꯥꯕꯅꯤꯅ ꯃꯦꯁꯦꯖ ꯂꯥꯛꯄꯅꯦ
ꯃꯦꯁꯦꯖ ꯂꯥꯛꯄꯗꯤ ꯈꯡꯉꯦꯅ
ꯑꯩ ꯑꯩꯒꯤꯗꯤ ꯑꯗꯨꯝ ꯇꯧꯗꯦ ꯁꯨꯃꯥꯏꯅ ꯇꯧꯗꯦ ꯕ꯭ꯂꯣꯛ ꯊꯝꯈ꯭ꯔꯗꯤ ꯁꯨꯡ ꯂꯥꯛ ꯂꯥꯛꯇꯦ ꯀꯔꯤꯁꯨ ꯂꯥꯛꯇꯦ ꯀꯣꯜ ꯀꯣꯜ ꯐꯥꯎ ꯀꯣꯜ ꯇꯧꯕꯤꯕ ꯐꯥꯎ ꯂꯥꯛꯇꯦ ꯃꯤꯁꯀꯣꯜ ꯐꯥꯎ ꯑꯩꯅ ꯍꯥꯡꯗꯣꯛꯇ꯭ꯔꯤꯉꯩ ꯍꯥꯡꯗꯣꯛꯇ꯭ꯔꯤꯐꯥꯎ
ꯑꯣ ꯅꯣꯏꯅ ꯌꯥꯗꯕꯤ ꯑꯣꯏꯔꯝꯅꯤ ꯑꯩꯈꯣꯏ ꯑꯩꯈꯣꯏꯗꯤ ꯌꯥꯏꯌꯦ ꯑꯣ ꯁꯦꯠꯇꯤꯡ ꯆꯡꯉꯒ ꯁꯦꯝꯕ ꯌꯥꯥꯏ ꯍꯥꯏꯌꯦ ꯑꯩꯁꯦ ꯅꯍꯥꯟ ꯃꯩꯂꯝꯕꯨ ꯕ꯭ꯂꯣꯛ ꯊꯝ ꯊꯝꯔꯒꯅꯦ ꯅꯣꯛꯅꯤꯡꯉꯦ ꯑꯩꯗꯤ
ꯑꯩꯗꯤ ꯃꯔꯛꯇ ꯁꯥꯎꯕ ꯀꯥꯟꯗ ꯁꯨꯃꯥꯏꯅ ꯊꯝꯕꯗꯣ ꯌꯥꯝ ꯅꯨꯡꯉꯥꯏꯌꯦꯕ ꯑꯩꯒꯤ ꯋꯥꯈꯜꯗꯤ
ꯃꯤꯅ ꯈꯔ ꯌꯥꯝ ꯆꯥꯛꯄꯅꯦ ꯑꯗꯣ ꯑꯩꯉꯣꯟꯗꯒꯤ ꯈꯡꯉꯦ ꯑꯩꯉꯣꯟꯗꯒꯤ ꯈꯪꯉꯦ ꯑꯗꯨ ꯌꯥꯝ ꯆꯥꯛꯄꯅꯦ ꯃꯤ ꯃꯤꯅ ꯋꯥꯈꯣ ꯋꯥ ꯈꯨꯝꯃꯀꯥꯟꯗ ꯈꯨꯝꯗꯕꯤꯗꯁꯨ ꯌꯥꯝ ꯁꯥꯎꯅꯤꯡꯕꯅꯦ ꯀꯩꯅꯣ ꯑꯗꯨꯝ ꯁꯥꯎꯅꯤꯡꯗ꯭ꯔꯁꯨ ꯑꯗꯨꯝ ꯋꯥꯔꯤ ꯁꯥꯕ ꯀꯥꯟꯗ ꯈꯨꯝꯗꯔꯗꯤ ꯍꯦꯟꯅ ꯍꯦꯟꯅ ꯁꯥꯎꯅꯤꯡꯕꯅꯦ
ꯎꯝ ꯃꯥꯅꯤ ꯑꯗꯣ ꯑꯩꯗꯤ ꯕꯂꯣꯛ ꯊꯝꯔꯒ ꯑꯩ ꯋꯥꯈꯜꯗꯣ ꯍꯦꯛꯇ ꯅꯨꯡꯉꯥꯏꯕ ꯋꯥꯅꯤ ꯑꯗꯨꯗ ꯃꯔꯛꯇ ꯑꯩꯁꯦ
ꯎꯝ
ꯑꯗꯨ ꯃꯥꯅ ꯀꯔꯤ ꯀꯔꯤ ꯑꯗꯨꯝ ꯍꯥꯏꯔꯦ ꯍꯥꯏꯕ ꯍꯧꯕꯗ ꯃꯤ ꯑꯃꯃꯗ ꯐꯣꯟ ꯇꯧꯔꯛꯄ ꯍꯧꯕꯗ ꯑꯩꯁꯦ ꯅꯨꯡꯉꯥꯏꯇ꯭ꯔꯕꯀꯣ ꯑꯩꯁꯨ ꯃꯥꯡꯉꯣꯟ ꯑꯩꯁꯨ ꯁꯥꯅꯒꯦꯗꯤ ꯁꯥꯅ ꯗ ꯃꯥꯕꯨ ꯇꯧꯒꯦ ꯇꯧꯕꯅꯤꯗ ꯑꯩꯁꯦ
ꯎꯝ ꯇꯧꯒꯦ ꯇꯧꯔꯒ ꯂꯥꯁꯇ ꯅꯪ ꯑꯣꯏꯅ ꯑꯃꯨꯛꯀ ꯁꯥꯎꯕ ꯅꯪꯅ ꯁꯥꯅ ꯁꯥꯟꯅꯔꯒ ꯅꯣꯏꯅ ꯁꯥꯎꯕ ꯍꯧꯔ ꯑꯗꯨ ꯃꯨꯛꯀ ꯃꯥꯅ ꯑꯃꯨꯛ ꯁꯥꯎꯕ ꯑ ꯍꯦ
ꯁꯤꯝ ꯁꯨꯃꯥꯏꯅ ꯍꯥꯏꯈ꯭ꯔꯣꯅ ꯎꯝ ꯑꯩꯗꯤ ꯅꯨꯡꯁꯤꯅꯅꯤꯡꯉꯥꯏꯗꯤ ꯈꯟꯗ꯭ꯔꯦꯅ ꯁꯨꯃꯥꯏꯅ ꯐꯖꯅ ꯍꯥꯏꯈꯔꯣ ꯃꯆꯦꯗꯁꯨ ꯅꯠꯇ꯭ꯔꯣ ꯔꯦꯁ
ꯎꯝ ꯑꯁ ꯃꯥ ꯅꯨꯡꯁꯤꯅꯅꯤꯡꯉꯗꯤ ꯈꯟꯗ꯭ꯔꯦ ꯀꯔꯤꯅꯣ ꯀꯩꯅꯣ ꯑꯁ ꯑꯩꯈꯣꯏ ꯏꯃꯨꯡꯅ ꯌꯥꯗꯕꯒꯤ ꯑꯩꯅ ꯌꯥꯗꯕꯒꯤ ꯅꯠꯇꯦ ꯑꯩꯅ ꯃꯥ ꯑꯩꯉꯣꯟ ꯑꯩꯕꯨ ꯀꯩꯅꯣ ꯃꯥꯅ ꯉꯥꯡꯕ ꯑꯗꯨꯁꯨ ꯑꯩ ꯑꯩꯕꯨ ꯄꯩꯁꯥ ꯌꯥꯝ ꯆꯣꯞꯄꯒꯤ ꯇꯥꯏꯞꯇ ꯑꯗꯨꯝ ꯃꯥꯏ ꯉꯥꯡꯂꯛꯑꯦ ꯑꯗꯨꯃꯥꯏ ꯍꯥꯏ ꯑꯗꯨꯃꯥꯏ ꯍꯥꯏꯌꯣꯅ ꯉꯥꯡꯕ ꯈꯨꯗꯤꯡꯗꯣ ꯃꯥꯅ ꯍꯥꯏꯕ ꯈꯨꯗꯤꯡꯗꯣ ꯍꯥꯏꯌꯣꯅ ꯃꯥ ꯁꯥꯎꯕꯒꯤ ꯑꯗꯨꯃꯥꯏꯅ ꯇꯧꯕꯅꯤ ꯑꯗꯨꯕꯨ ꯑꯩꯕꯨ
ꯄꯩꯁꯥ ꯄꯤ ꯄꯩꯁꯥ ꯅꯤꯌꯦ ꯍꯥꯏꯕꯒꯨꯝꯕꯗ ꯑꯗꯨꯝ ꯄꯩꯁꯥ ꯄꯤꯒꯦ ꯍꯥꯏꯕꯒꯨꯝꯕꯗꯣ ꯑꯗꯨꯝ ꯍꯥꯏꯌꯣꯅ ꯑꯩꯗꯤ ꯁꯥꯎꯅꯤꯡꯉꯦ ꯑꯗꯨꯒꯤ ꯋꯥꯔꯤꯗꯣ
ꯁꯥꯎꯅꯤꯡꯉꯦ ꯑꯩꯈꯣꯏꯁꯨ ꯃꯥꯕꯨꯗꯤ ꯍꯣꯏ ꯑꯁꯤ ꯍꯧꯖꯤꯛ ꯈꯛꯇꯪꯅꯤꯗ ꯃꯥꯅ ꯁꯨꯃꯥꯏꯅ ꯇꯧꯒꯗꯕꯨꯀꯣ ꯌꯨꯝ ꯈꯔ ꯂꯩꯔꯗꯤ ꯃꯥꯅ ꯍꯥꯏꯕꯗꯣ ꯃꯥꯕꯨ ꯑꯃꯨꯛꯀ ꯁꯨꯝꯕꯤꯅꯕ ꯃꯤ ꯑꯃꯨꯛꯀ ꯂꯩꯈ꯭ꯔꯗꯤ ꯑꯥ ꯀꯔꯤꯁꯨ ꯈꯜꯂꯣꯏꯗꯕ ꯍꯥꯏꯌꯦ ꯃꯥꯗꯣ ꯔꯦꯡꯗ ꯁꯨꯃꯥꯏꯅ ꯍꯥꯏꯌꯦ ꯉꯁꯥꯏꯗꯣ
ꯀꯔꯤ ꯍꯥꯏꯕ ꯃꯥꯕꯨ ꯁꯨꯝꯕꯤꯅꯤꯉꯥꯏ ꯍꯥꯏꯕꯗꯤ
ꯃꯥꯕꯨꯁ ꯊꯨꯝꯕꯤꯅꯤꯡꯉꯥꯏ ꯃꯤ ꯑꯃꯃꯨꯛꯀ ꯂꯥꯏꯈ꯭ꯔꯗꯤ ꯑꯩꯁꯨ ꯀꯔꯤꯁꯨ ꯈꯜꯂꯣꯏꯗ ꯍꯥꯏꯌꯦ ꯃꯥꯗꯣ ꯍꯧꯖꯤꯛꯇꯤ ꯑꯗꯨꯝ ꯑꯗꯨꯝ ꯍꯣꯏ ꯅꯨꯄꯤ ꯑꯇꯣꯞꯄ ꯍꯧꯖꯤꯛꯇꯤ ꯑꯗꯨꯒꯨꯝꯕꯁꯨ ꯂꯩꯇꯕꯅꯤ ꯅ ꯍꯥꯏꯌꯦ
ꯀꯅꯥꯅ ꯍꯦꯛ ꯇꯧꯕꯄꯒ ꯅꯨꯄꯤ ꯂꯩꯒꯔꯣꯅꯦ
ꯃꯥꯅꯦ ꯎꯝ
ꯊꯧꯅꯔꯒ ꯀꯗꯥꯏꯗꯒꯤ ꯅꯨꯄꯤ ꯐꯪꯉꯦꯔꯣ ꯃꯥꯒꯤ ꯋꯥꯉꯥꯡꯗꯨꯁꯨ ꯆꯨꯝꯗꯦꯍꯦ
ꯑꯗꯨ ꯃꯥꯅ ꯍꯥꯏꯕ ꯇꯥꯗꯔꯣꯅꯦꯅꯤꯗꯤ ꯉꯁꯥꯏꯗꯣ
ꯑꯩꯗꯤ ꯐꯖꯅ ꯇꯥꯗꯦ ꯃꯈꯣꯟꯗꯨꯗꯤ ꯑꯗꯨꯕꯨ ꯅꯪꯅ ꯍꯥꯏꯕꯗꯨꯗꯤ ꯆꯥꯏꯌꯦ
ꯎꯝ ꯑꯗꯨꯃꯥꯏꯅ ꯍꯥꯏꯔꯛꯄ ꯍ ꯈꯪꯪꯂꯦ ꯅꯨꯡꯁꯤꯅꯕ ꯍꯥꯏꯕꯁꯦ ꯁꯤ ꯉꯇꯅꯤꯅꯤ
ꯎꯝ
ꯍꯪꯗꯦꯒꯦꯟ ꯇꯗꯦ ꯀꯔꯤ ꯇꯧꯔ ꯀꯔꯤ ꯍꯥꯏꯔ ꯐꯔꯅꯤ ꯍꯥꯏꯁꯨ
ꯑꯩꯗꯣ ꯉꯔꯥꯡ ꯇꯨꯝꯕ ꯌꯥꯗꯕꯅꯤꯅꯦ
ꯏꯁ ꯇꯨꯝꯗꯅꯦꯕꯅꯤꯁꯨ ꯑꯩ ꯍꯛꯆꯥꯡ ꯉꯝꯗꯕꯁꯤ ꯉꯝꯗꯕꯁꯤꯗꯤ
ꯑꯗꯨꯒꯤ ꯉꯟꯅ ꯀꯩꯅꯣ ꯉꯥꯏꯍꯥꯛꯇꯨꯝꯃꯦ ꯑꯗꯨꯒ ꯃꯤꯠ ꯄꯥꯡꯊꯣꯛꯑꯦ ꯄꯥꯡꯊꯣꯛꯄ ꯀꯥꯟꯗ ꯄꯨꯨꯡꯉꯌꯥꯗꯒꯥꯁ ꯑ ꯀꯩꯅꯣ ꯄꯨꯡꯁꯤꯁꯀꯨꯝꯕ ꯑꯣꯏꯔꯝꯕ ꯑꯗꯨꯒꯤ ꯑꯦ ꯍꯦꯟꯅ ꯃꯕꯅꯤ ꯍꯧꯒꯠꯂꯝꯈꯤꯔꯣꯏꯗ ꯍꯥꯏꯅ ꯃꯀ ꯇꯣꯃꯦ ꯃꯀꯥ ꯑꯗꯨꯗꯨꯋꯥꯏꯗ ꯃꯨꯀꯥ